ꯍꯜꯂꯣ
ꯑꯩꯅꯎꯔꯅꯣ
ꯑꯩꯔꯥ ꯂꯟꯁ ꯊꯦ ꯂꯟꯁ ꯊꯣꯡꯒꯦ ꯍꯥꯏꯅ ꯇꯧꯔꯤꯌꯦ
ꯑꯣ
ꯅꯣꯏꯗꯤ ꯑꯌꯨꯛꯇ ꯀꯔꯤ ꯏꯟꯁꯥꯡ ꯆꯥꯏꯌꯦ
ꯈꯣꯏ ꯎꯃ ꯈꯥ ꯑꯣꯅ ꯆꯔꯦ
ꯑꯣ ꯑꯣ ꯑꯣ ꯀꯥꯎꯋꯦꯅꯦ
ꯎꯝ ꯈꯪ꯭ꯔꯦꯗ ꯍꯥꯎꯗꯤ ꯍꯥꯎꯋꯦ ꯍꯥꯎ
ꯑ
ꯅꯣꯏꯗꯤ
ꯑꯩꯈꯣꯏꯗꯤ ꯉꯁꯤ ꯑꯌꯨꯛꯁꯦ ꯀꯔꯤꯔꯥ ꯑꯩꯈꯣꯏ ꯆꯥꯕꯗꯣ ꯑ ꯗꯥꯜꯒ ꯀꯥꯡꯉꯧꯒ ꯄꯪꯇꯧ ꯇꯧ ꯇꯧꯔ ꯆꯥꯔꯒꯦ ꯗꯥꯛ ꯑꯃ ꯈꯉ ꯑꯃ ꯏꯆꯝ ꯆꯝꯅ ꯀꯣ ꯏꯆꯝ ꯆꯝꯅ ꯈꯪꯅꯥꯒꯨꯝꯂ ꯆꯥꯔꯦ ꯅꯣꯏꯗꯤ ꯆꯥꯛ ꯌꯦꯟꯁꯥꯡ ꯀꯅꯥꯅ ꯊꯣꯡꯕ꯭ꯔꯣ ꯅꯪꯅ ꯊꯣꯡꯕ꯭ꯔꯣ
ꯑꯩ ꯊꯣꯡꯗꯦꯗ
ꯑꯣ ꯑꯣ ꯀꯅꯥꯅ ꯊꯣꯡꯕ꯭ꯔꯣ
ꯑꯩꯈꯣꯏ ꯏꯇꯩ ꯃꯅ ꯊꯣꯡꯉꯨꯅꯦ
ꯑꯣ ꯑꯣ ꯑꯣ ꯅꯪꯗꯤ ꯄꯥꯈꯪ꯭ꯔꯣ
ꯑꯣꯝ
ꯅꯨꯄꯤ ꯂꯩꯔꯕ꯭ꯔꯣ ꯄꯥꯈꯪꯅꯦ ꯑꯣ ꯑꯣ ꯑꯣ ꯑꯩꯗꯤ ꯏꯆꯥ ꯂꯩꯔꯦ
ꯎꯝ
ꯆꯔꯔꯦ ꯑꯩꯗꯤ
ꯀꯥꯏꯗꯩꯅꯣ
ꯑꯩꯔꯥ ꯑꯩꯁꯦ ꯏꯝꯐꯥꯜꯗꯩꯅꯦ
ꯑꯣ ꯑꯣ ꯑꯣ
ꯑꯣꯝ ꯐꯜꯗꯣ
ꯑ ꯎꯝ
ꯅꯪꯗꯤ ꯑꯁꯤ ꯑꯁꯤ ꯑꯦꯞꯁ ꯄꯥꯏꯕꯁꯦ ꯀꯌꯥꯝ ꯀꯨꯏꯈ꯭ꯔꯕ꯭ꯔꯥ
ꯀꯣꯏꯗ꯭ꯔꯤꯗ ꯍꯥꯏꯁꯣ
ꯑꯩꯁꯨ ꯀꯣ ꯑꯩ ꯀꯨꯏꯗ꯭ꯔꯤ ꯑꯩꯒꯤ ꯁꯤꯁꯇꯔ ꯏꯟꯂꯣꯅ ꯀꯩꯅꯣ ꯇꯧꯕꯅꯦ ꯑꯩꯈꯣꯏ ꯁꯤꯁꯇꯔꯗꯅ ꯏꯟꯇ꯭ꯔꯣꯗ꯭ꯌꯨꯁ ꯇꯧꯔꯒ ꯀꯣ ꯇꯧꯕꯅꯦ ꯑꯩꯁꯨ ꯀꯨꯏꯗ꯭ꯔꯦ
ꯎꯝ ꯃꯔꯥꯟ ꯁꯟꯗꯦ ꯁꯟꯗꯦꯗ ꯑꯗ ꯖꯣꯏꯟ ꯇꯧꯕꯅꯦꯁꯤꯗ
ꯑꯣ ꯑꯣ ꯑꯩꯗꯤ ꯉꯁꯤꯅ ꯑꯣꯏꯔꯝꯒꯅꯤ ꯍꯧꯕꯁꯦ
ꯎꯝ
ꯎꯝ ꯑꯗꯨ ꯅꯪꯗꯤ ꯊꯕꯛ ꯇꯧꯕꯣ ꯅꯠꯇ꯭ꯔꯒ ꯀꯣꯂꯦꯖ ꯊꯥꯕꯣ
ꯊꯕꯛ ꯇꯧꯅꯤꯅ ꯀꯣꯂꯦꯖ ꯂꯣꯏꯔꯦ ꯀꯟꯅ ꯎꯝ ꯀꯩ ꯊꯕꯛ ꯇꯧꯁꯦꯅ ꯈꯜꯂꯤ
ꯑꯣ ꯑꯣ ꯑꯣ ꯍꯣꯏ ꯍꯣꯏ ꯐꯔꯌꯦ ꯑꯣ ꯐꯔꯦꯅꯦ ꯑꯩꯒꯤ ꯀꯖꯤꯟ ꯁꯤꯁꯇꯔꯁꯨ ꯍꯟꯗꯛ ꯃꯥꯁꯇꯔ ꯂꯣꯏꯔꯅꯤ ꯃꯥꯁꯇꯔ ꯂꯣꯏ ꯃꯥꯁꯨ ꯀꯔꯤ ꯊꯕꯛ ꯇꯧꯁꯤꯔꯣ ꯍꯥꯏꯅ ꯀꯟꯅ ꯃꯥꯁꯨ ꯀꯟꯅ ꯈꯜꯂꯤꯌꯦ ꯀꯩ ꯊꯕꯛ ꯇꯧꯁꯤꯔꯣ ꯍꯥꯏꯅꯀꯣ
ꯎꯝ
ꯅꯪꯗꯤ ꯀꯔꯤ ꯁꯞꯖꯦꯛꯔꯣ ꯁꯥꯏꯟꯁ ꯔꯣ ꯑꯥꯔꯠꯁ꯭ꯔꯣ
ꯑꯥꯁꯅꯦ ꯑꯥꯔ
ꯑꯗꯨ ꯅꯪꯗꯤ ꯀꯔꯤ ꯇꯧꯅꯤꯡꯕ꯭ꯔꯣ
ꯑꯁ ꯈꯪꯗꯦꯗ ꯀꯩ ꯇꯧꯁꯤꯔꯥ ꯈꯪꯗꯦ ꯑꯩꯁꯨ
ꯍꯥꯍꯥꯍꯥꯍꯥ ꯅꯪ ꯀꯩꯅꯣꯗꯤ ꯍꯟꯗꯛꯇꯤ ꯕ꯭ꯂꯣꯛꯀꯨꯝꯕꯁꯨ ꯌꯥꯝ ꯁꯦꯝꯅꯩꯅ
ꯍꯥꯥ
ꯕ꯭ꯂꯣꯛ ꯕꯤꯗꯤ ꯐꯦꯁꯕꯨꯛ ꯀꯨꯝꯕꯗ ꯔꯤꯜꯁ ꯀꯨꯝꯕ ꯑꯔꯅꯤꯡ ꯇꯧꯔꯒ ꯌꯥꯝ ꯁꯦꯝꯅꯕꯁꯨ ꯂꯩꯌꯦꯅꯀꯣ
ꯎꯝ ꯑꯁ ꯑꯗꯨꯒꯨꯝꯕꯗꯣ ꯄꯥꯝꯗꯕꯀꯣ
ꯑꯣ ꯎ ꯍꯟꯗꯛꯀꯤ ꯌꯨꯠ ꯈꯔꯁꯤꯗꯤ ꯌꯥꯝꯅ ꯑꯦꯛꯇꯤꯚ ꯑꯣꯏꯔꯒ ꯇꯧꯕ ꯌꯥꯝ ꯂꯩꯌꯦ ꯑꯗꯨ ꯀꯃꯁꯨ ꯏꯟꯇꯔꯦꯁꯒꯦ ꯑꯩ ꯇꯧꯗꯦ
ꯑ
ꯑꯩꯗꯤ ꯉꯝꯗꯦꯅꯦ ꯑꯉꯥꯡꯁꯤꯡꯅ ꯀꯔꯤ ꯀꯔꯤ ꯇꯧꯔꯛꯄꯁꯦ ꯉꯝꯗꯦꯗ ꯑꯩꯗꯤ
ꯎꯝ ꯎꯝ
ꯑꯉꯥꯡꯁꯤꯅ ꯐꯣꯟ ꯄꯥꯏꯅꯤꯡꯒꯅꯤ ꯑꯗꯨꯒ ꯅꯤꯡꯉꯥꯏ ꯇꯧꯔꯛꯄ ꯃꯇꯝ ꯂꯩꯒꯅꯤ ꯑꯗꯨꯒꯤ ꯑꯩ ꯁꯤꯗꯤ ꯉꯝꯗ꯭ꯔꯦ
ꯎꯝ
ꯔꯕꯥꯔ
ꯑꯌꯨꯛꯇꯤ ꯀꯩ ꯃꯊꯦꯜ ꯑꯣ ꯅꯨꯡꯗꯥꯡꯗꯤ ꯅꯨꯡꯗꯥꯡꯗꯤ ꯀꯩ ꯌꯦꯟꯁꯥꯡ ꯊꯣꯏ ꯊꯣꯡꯗꯣꯏꯅꯣ
ꯅꯨꯡꯗꯥꯡꯁꯦ ꯅꯨꯡꯗꯥꯡꯁꯦ ꯑꯩꯈꯣꯏ ꯑ ꯑ ꯅꯨꯡꯗꯥꯡꯁꯦ ꯑꯩꯈꯣꯏ ꯄ꯭ꯔꯦꯔꯃꯤ ꯃꯤꯇꯤꯡ ꯂꯩꯕꯒꯤ ꯏꯟꯁꯥꯡ ꯈꯔ ꯑꯍꯥꯎꯕ ꯊꯣꯡꯗꯧ ꯃꯥꯜꯂꯦ
ꯑꯣ꯫
ꯑꯩꯈꯣꯏ ꯄꯨꯔꯥ ꯃꯤꯇꯤꯡ ꯂꯩꯕꯣ
ꯅꯣꯏꯔꯣꯝꯗ ꯂꯥꯛꯑꯒꯦ ꯑꯗꯨꯗꯤ
ꯂꯥꯛꯑꯣ ꯆꯥꯕ ꯂꯥꯛꯑꯣ ꯄꯤꯔꯒ ꯂꯣꯏꯔꯦꯅꯦ ꯆꯥꯔꯒ ꯆꯥꯃꯤꯟꯅꯔ ꯆꯥꯃꯤꯅꯔꯒ ꯂꯣꯏꯔꯦꯅꯦ ꯅꯪꯗꯤ ꯅꯥꯆꯤꯟ ꯅꯥꯅꯥꯎ ꯀꯌꯥ ꯂꯩꯕ꯭ꯔꯣ
ꯑꯅꯤ ꯈꯛꯇꯥꯅꯦ
ꯑꯣ
ꯑꯩꯒꯤ ꯏꯌꯥꯝꯕ ꯑꯃ ꯀꯣ
ꯑꯥ ꯅꯨꯄꯤ ꯂꯩꯇ꯭ꯔꯦ ꯑꯗꯨꯗꯤ ꯅꯈꯣꯏꯗꯤꯀꯣ ꯅꯪ ꯅꯥꯌꯥꯝꯕꯒ ꯅꯪ ꯍꯥꯏꯔꯗꯤ ꯀꯩꯅꯣ ꯑꯣꯏꯔꯦ ꯅꯨꯄꯤ ꯌꯥꯎꯗ꯭ꯔꯦꯀꯣ ꯑꯗꯨꯗꯤ ꯀꯣ
ꯑꯥ ꯑ ꯌꯥꯎꯗ꯭ꯔꯦ ꯑꯅꯤ ꯈꯛꯇꯅꯦ
ꯑꯣ ꯑꯣ ꯑꯣꯀꯦ ꯅꯣꯏ ꯏꯃꯥ ꯏꯄꯥꯗꯤ ꯃꯁꯥ ꯂꯣꯏꯅ ꯐꯔꯤꯕ꯭ꯔꯣ
ꯍꯣꯏ ꯍꯥꯏꯇꯔꯦ
ꯑꯣ ꯑꯣ ꯑꯣ ꯐꯌꯦꯅꯦ
ꯕꯣꯕꯣ ꯌꯦꯡꯕ꯭ꯔꯣ ꯅꯣꯏꯗꯤ
ꯍꯣꯜ ꯗ
ꯑꯥ
ꯑꯩꯗꯤ ꯌꯦꯡꯗꯦꯗ
ꯑꯉꯥꯡ ꯈꯔ ꯅꯍꯥꯁꯤꯡꯕꯨ ꯌꯦꯡꯉꯦ ꯑꯗꯨ ꯑꯩꯗꯤ ꯌꯦꯡꯉꯦ ꯃꯔꯛ ꯃꯔꯛ ꯑꯗꯨꯝ ꯆꯠꯊꯣꯛ ꯆꯠꯁꯤꯟꯒ ꯊꯕꯛꯀꯨꯝꯕ ꯈꯔ ꯀꯩꯅꯣ ꯇꯧꯔꯒ ꯊꯣꯛꯄꯗ ꯃꯣꯏ ꯁꯥꯟꯅꯔꯒ ꯌꯦꯡꯉꯦ ꯑꯗꯨꯕꯨ ꯑꯗꯨꯝ ꯐꯝꯔꯒ ꯀꯩꯅꯣ ꯌꯦꯡꯕꯗ ꯌꯦꯡꯗꯦꯗ
ꯎꯝ
ꯅꯣꯏꯗꯤ ꯌꯦꯡꯉꯝꯒꯅꯤꯅꯦ ꯀꯣ
ꯎꯝ ꯅꯨꯡꯇꯤꯒꯤ ꯌꯦꯡꯉꯤꯗ ꯑꯗꯨ ꯉꯥꯏ ꯉꯔꯥꯡ ꯑꯁꯤ ꯉꯁꯤ ꯑꯌꯨꯛꯀꯤꯗꯤ ꯌꯦꯡꯗꯦ ꯃꯣꯏ ꯄꯨꯡ ꯄꯨꯡ ꯑꯃ ꯄꯨꯡ ꯑꯍꯨꯝ ꯑꯗꯨꯋꯥꯏꯗ ꯑꯁ ꯋꯥꯏꯑꯦꯕ ꯑꯩꯈꯣꯏꯁꯨ
ꯑꯗꯨꯅꯦ ꯇꯥꯏꯃꯤꯡꯗꯣ ꯑꯗꯨꯗꯤ ꯌꯥꯝ ꯑꯣꯠ ꯑꯣꯏꯌꯦꯦꯅꯀꯣ
ꯎꯝ
ꯏ ꯅꯪꯗꯤ ꯀꯅꯥꯕꯨ ꯀꯩꯅꯣ ꯇꯧꯕ꯭ꯔꯣ ꯁꯞꯄꯣꯔꯠ ꯇꯧꯕ꯭ꯔꯣ
ꯏꯁꯄꯦꯟꯗ ꯇꯧꯕꯅꯦ ꯏꯁꯄꯦꯟꯒ ꯐ꯭ꯔꯥꯟꯁꯒ ꯇꯧꯕꯅꯦ
ꯑꯣ ꯑꯣ ꯑꯣ ꯑꯣꯅ ꯃꯦꯠ ꯐꯥꯏꯅꯦ ꯁ ꯀꯅꯥ ꯉꯝꯕ꯭ꯔꯥ ꯍꯥꯏꯕꯁꯤꯗꯤ ꯍꯪꯕ ꯇꯥꯔꯦ ꯑꯗꯨꯗꯤ ꯁꯄ ꯐ꯭ꯔꯥꯟꯁ ꯅꯪ ꯁꯞꯄꯣꯔꯠ ꯇꯧꯒꯁꯦ ꯑꯅꯤ ꯃꯔꯛꯇ ꯌꯥꯎꯕ꯭ꯔꯥ ꯌꯥꯎꯗꯕ꯭ꯔꯥ ꯍꯥꯏꯅ ꯀꯣ ꯌꯦꯡꯕ ꯇꯥꯔꯦ
ꯎ
ꯅꯪꯗꯤ ꯐꯨꯠꯕꯣꯜꯒꯨꯝꯕ ꯁꯥꯟꯅꯕ ꯄꯥꯝꯗꯕ꯭ꯔꯣ
ꯁꯅꯥꯕꯨꯗꯤ ꯁꯅꯥ ꯍꯧꯖꯤ ꯀꯥꯦ ꯁ꯭ ꯀꯨꯏꯔꯦꯗꯁ
ꯆꯗꯔ ꯑ ꯐꯠꯕꯣꯜꯁꯦ
ꯋꯥꯔꯜ ꯀꯞ ꯂꯥꯛꯑꯗꯤ ꯃꯤ ꯃꯌꯥꯝꯁꯦ ꯐꯨꯠꯕꯣꯜ ꯁꯥꯟꯅꯕꯁꯦ ꯍꯦꯛꯇ ꯒ꯭ꯔꯥꯎꯟꯗ ꯊꯣꯛꯂꯒ ꯑꯌꯥꯝꯅ ꯁꯥꯟꯅꯕ ꯅꯣꯏꯕ ꯐꯨꯠꯕꯣꯜ ꯃꯇꯝꯗꯗꯤ ꯃꯈꯣꯏꯒꯤ ꯏꯁꯄꯤꯔꯤꯠꯇꯨ ꯑꯗꯨꯃꯥꯏꯅ
ꯅꯍꯥꯟꯅꯤ ꯑ ꯐꯖꯅ ꯁꯥꯟꯅꯔꯝꯃꯅꯦ ꯇꯣꯔꯃꯦꯟꯒ ꯆꯠꯂꯒ
ꯍꯣꯏ ꯍꯣꯏ ꯍꯣꯏ
ꯃꯖꯅꯗꯤ ꯁꯅ ꯀꯣꯏꯔꯒ ꯁꯅ ꯀꯕ
ꯑꯥ ꯅꯪꯗꯤ ꯑꯗꯨꯗꯤ ꯕꯣꯜꯗꯤ ꯍꯩꯔꯝꯒꯅꯤꯅꯦ ꯑꯗꯨꯗꯤ ꯁꯥꯟꯅꯔꯝꯃꯒꯦ
ꯕꯣꯔ ꯁꯥꯟꯅꯗꯕꯒꯤꯔꯥ ꯈꯪꯗꯦ ꯏꯁꯥꯁꯦ ꯀꯩꯅꯣ ꯐꯦꯠ ꯑꯣꯏꯕꯀꯣ ꯐꯦꯠ
ꯑꯥ ꯑꯥ
ꯎ ꯑꯗꯨ ꯊꯣꯛꯑꯦꯕ ꯁꯅꯥꯕꯨꯅꯤ ꯁꯅꯥꯅꯤꯕꯨꯅ ꯑꯗꯨ ꯃꯇꯝꯗꯣ
ꯎꯝ ꯊꯕꯛ ꯍꯣꯏꯅꯦ ꯃꯨꯚꯃꯦꯟ ꯌꯥꯝ ꯂꯩꯇ꯭ꯔꯗꯤꯀꯣ ꯏꯁꯥꯁꯤꯗꯤ ꯌꯥꯝꯅ ꯀꯩꯅꯣ ꯑꯣꯏꯔꯛꯄꯅꯦ ꯀꯩ ꯍꯥꯏꯁꯔꯦ ꯌꯥꯝ ꯏꯁꯇꯤꯐ ꯑꯣꯏꯔꯛꯑꯒ ꯀꯩꯅꯣ ꯇꯧꯕꯖꯥꯗ꯭ꯔꯦꯀꯣ
ꯍꯣꯏ
ꯌꯥꯡꯗꯕꯗꯣ ꯑꯩꯈꯣꯏꯒꯤ ꯍꯛꯆꯥꯡ ꯌꯥꯡꯗꯕꯗꯣ ꯌꯥꯝ ꯍꯦꯚ ꯑꯣꯏꯕꯗꯣ ꯑ
ꯎꯝ
ꯑ
ꯑꯗꯨ ꯅꯪꯗꯤ ꯅꯨꯄꯤ ꯀꯣꯏꯕꯨꯁꯨ ꯂꯩꯔꯝꯈ꯭ꯔꯅꯤꯅꯦ ꯕꯤ ꯑꯦ ꯇꯝꯕ ꯂꯣꯏꯔꯗꯤ
ꯅꯨꯄꯤ ꯀꯣꯏ ꯒꯥ
ꯀꯣꯏꯕꯨꯗꯤ ꯃꯇꯝꯗꯨ ꯌꯧꯔꯕꯅꯦꯅꯦ ꯕꯤ ꯑꯦ ꯂꯣꯏꯔꯦ ꯑꯗꯨ
ꯎꯝ ꯅꯨꯄꯤ ꯅꯨꯄꯤ ꯀꯃꯛ ꯑꯁ ꯈꯈꯣꯏꯗꯤ ꯀꯤꯗ ꯅꯨꯄꯤꯕꯨ
ꯀꯔꯤꯒꯤ ꯀꯤꯕ
ꯀꯔꯉꯦꯗ
ꯄꯤꯒꯅꯨꯗ ꯀꯔꯤ ꯅꯨꯄꯤꯁꯤꯕꯨ ꯄꯨꯔꯥ ꯚꯨꯠꯂꯣꯅꯦ ꯀꯔꯤꯔꯅꯦ ꯑꯣꯏ ꯑꯩꯁꯨ ꯑꯣꯐꯦꯟꯗꯦꯠ ꯑꯣꯏꯗ꯭ꯔꯅꯤꯀꯣ
ꯎ
ꯍꯥ ꯍꯥ
ꯑꯁ ꯁꯨꯝ ꯐꯒꯤꯔꯛꯑꯣꯅꯦ ꯑꯁ ꯄꯩꯁꯥ ꯂꯩꯇ꯭ꯔꯗꯤ ꯅꯨꯄꯤꯁꯨ ꯀꯣꯏꯕ ꯌꯥꯗꯕꯅꯦ ꯅꯨꯄꯤ ꯂꯩꯕꯒꯤ ꯁꯤꯒꯨꯝꯕꯗ ꯣꯏ ꯇꯔ ꯀ ꯇꯔꯥꯏꯁꯤꯗꯤ
ꯎꯝ ꯑꯗꯨ ꯅꯪ ꯅꯪꯒꯤ ꯀꯩꯅꯣꯗꯣ ꯅꯪꯒꯤ ꯀꯔꯤ ꯍꯥꯏꯁꯤꯔꯥ ꯐꯖꯅ ꯐꯣꯀꯁ ꯇꯧꯔꯒ ꯀꯣ ꯐꯖꯅ ꯄ꯭ꯂꯥꯟ ꯑꯥꯎꯠ ꯇꯧꯔꯒ ꯅꯪꯒꯤ ꯀꯔꯤꯌꯔꯁꯦ ꯑꯣ ꯁꯤ ꯇꯧꯕ ꯌꯥꯏ ꯁꯤ ꯇꯧꯕ ꯌꯥꯏ ꯍꯥꯏꯕꯗꯨꯣ ꯇꯧꯔꯒ ꯅꯪ ꯐꯖꯅ ꯁꯣꯔꯠ ꯑꯥꯎꯠ ꯇꯧꯑꯣ ꯅꯪ ꯍꯧꯖꯤꯛ ꯒ꯭ꯔꯦꯖꯨꯋꯌꯦꯁꯟ ꯑꯣꯏꯔꯗꯤ ꯑꯦꯛꯖꯥꯝ ꯌꯥꯝ ꯊꯥꯕ ꯌꯥꯔꯦꯅ ꯁ ꯌꯥꯝ ꯐꯖꯅ ꯐꯣꯀꯁ ꯇꯧꯔꯣ ꯒꯥꯔꯜ ꯐ꯭ꯔꯦꯟ ꯂꯩꯇꯕꯁꯨ ꯐꯔꯦ ꯅꯪꯒꯤ ꯀꯔꯤꯌꯔꯗ ꯐꯖꯅ ꯐꯣꯀꯁ ꯇꯧꯕ ꯌꯥꯔꯦ ꯐꯨꯜꯂꯤ ꯀꯣ
ꯎꯝ
ꯑꯗꯨꯒꯥ ꯀꯔꯤꯌꯥꯔ ꯁꯦꯝꯃꯒ ꯑꯦꯛꯖꯥꯝ ꯀꯩꯀꯥ ꯊꯥꯔꯒꯥ ꯇꯧꯕ ꯌꯥꯔꯦ ꯍꯧꯖꯤꯛꯇꯤ ꯑꯣꯄꯣꯔꯆꯨꯅꯤꯇꯤꯁꯤꯁꯦ ꯌꯥꯝ ꯂꯩꯔꯕꯅꯦꯗ ꯑꯩꯈꯣꯏꯅ ꯒꯣꯚꯔꯃꯦꯟꯒꯤ ꯄꯩꯁꯥ ꯄꯤꯅꯤꯡꯗꯦ ꯍꯥꯏꯔꯁꯨ ꯄ꯭ꯔꯥꯏꯚꯦꯠꯀꯤ ꯀꯣ
ꯎꯝ
ꯇꯧꯕ ꯌꯥꯔꯦ ꯅꯠꯇ꯭ꯔꯒ ꯁꯦꯟꯇ꯭ꯔꯦꯜ ꯑꯦꯛꯖꯥꯝꯒꯨꯝꯕ ꯊꯥꯔꯗꯤ ꯄꯩꯁꯥꯗꯤ ꯄꯤꯅꯗꯕꯅꯦꯕꯀꯣ
ꯎꯝ
ꯑꯗꯨꯒꯃꯥꯏꯅꯁꯨ ꯇ꯭ꯔꯥꯏ ꯇꯧꯕ ꯌꯥꯔꯦ
ꯈꯪꯈꯦ ꯑꯥ ꯑꯩꯈꯣꯏ ꯐ꯭ꯌꯨꯆꯔꯁꯦ ꯍꯥꯏꯕꯥ ꯉꯝꯗꯕꯅꯤꯅꯀꯣ ꯎꯝ
ꯇꯧꯅꯤꯡꯕ꯭ꯔꯣ ꯀꯔꯤ ꯄꯥꯝꯕꯣ ꯅꯪꯗꯦ
ꯑꯩꯗꯤ ꯑ ꯈꯪꯅꯗ
ꯅꯪꯅ ꯈꯔ ꯄꯥꯝꯃꯃꯗꯤ ꯂꯩꯔꯝꯒꯅꯤꯅ
ꯍꯧꯖꯤꯛ ꯀꯣꯆꯤꯡ ꯂꯧꯒꯦ ꯇꯧꯕꯀꯣ ꯑꯗꯣ ꯀꯣꯆꯤꯡꯗꯣ ꯂꯣꯏꯔꯒ ꯅꯣꯏ ꯏꯟꯇꯔꯚꯤꯌꯨꯒꯨꯝꯕꯗ ꯌꯥꯎꯔꯨꯕ
ꯑꯣ ꯌꯨ ꯄꯤ ꯑꯦꯁ ꯁꯤꯒꯨꯝꯕꯔꯥ ꯅꯪꯅ ꯄꯥꯝꯕꯁꯦ ꯀꯣꯆꯤꯡꯁꯦ
ꯀꯝꯄꯌꯨꯇꯔ ꯑ ꯀꯝꯄꯌꯨꯇꯔ
ꯑ ꯑꯣ ꯑꯣ ꯑ ꯀꯝꯄ꯭ꯌꯨꯇꯔꯒꯤ ꯀꯣꯆꯤꯡ ꯀꯣ
ꯎꯝ ꯎꯝ
ꯑꯗꯨꯁꯨ ꯀꯝꯄ꯭ꯌꯨꯇꯔꯒꯤ ꯀꯣꯆꯤꯡ ꯑꯃꯁꯨ ꯂꯩꯗꯥꯏ ꯁꯤꯡꯖꯃꯩꯗ ꯃꯣꯏ ꯏꯟꯁꯇꯤꯇ꯭ꯌꯨꯠ ꯃꯃꯤꯡꯗꯣ ꯀꯥꯎꯔꯅꯦ ꯃꯃꯤꯡ ꯌꯥꯝ ꯆꯠꯄꯅꯦ ꯏꯟꯁꯇꯤꯇ꯭ꯌꯨꯠ ꯆꯥꯎꯕꯀꯣ ꯒꯣꯚꯔꯃꯦꯟ ꯕꯦꯁ ꯑꯣꯏꯕ ꯑꯗꯨꯗꯣ ꯔꯤꯇꯟ ꯇꯦꯁ ꯇꯧꯔꯗꯤ ꯎꯝ ꯀꯩꯅꯣ ꯇꯧꯕꯅꯦ ꯔꯤꯇꯟ ꯇꯦꯁ ꯊꯣꯛꯧꯔꯗꯤ ꯍꯣꯡꯅ ꯇꯝꯕ ꯐꯪꯕꯅꯦ ꯐ꯭ꯔꯤꯗꯔ ꯍꯣꯡꯅꯔꯥ ꯇꯝꯕ ꯐꯪꯕꯅꯦ ꯁꯤꯡꯖꯃꯩꯗ ꯎꯝ ꯀꯔꯤ ꯍꯥꯏꯕ꯭ꯔꯥ ꯃꯃꯤꯡꯗꯣ ꯑꯩ ꯍꯧꯖꯤꯛ ꯅꯤꯡꯁꯤꯡꯗ꯭ꯦꯗꯣ
ꯎꯝ ꯎꯝ
ꯑꯗꯨꯃꯥꯏꯅ ꯑꯃ ꯂꯩꯕꯅꯦ ꯑꯩꯈꯣꯏꯒꯤ ꯀꯝꯄ꯭ꯌꯨꯇꯔꯒꯤꯀꯣ ꯒꯣꯕꯔꯃꯦꯟ ꯕꯦꯁ ꯀꯝꯄ꯭ꯌꯨꯇꯔ ꯁꯦꯟꯇꯔꯅꯦꯕ
ꯎꯝ
ꯑꯗꯨꯗ ꯇꯧꯔꯒꯗꯤ ꯀꯩꯅꯣꯁꯨ ꯑꯣꯏꯕ ꯑꯗꯨꯒ ꯃꯣꯏ ꯀꯣꯔꯁ ꯃꯥꯒꯤ ꯂꯦꯚꯦꯜ ꯂꯦꯕꯦꯜ ꯂꯩꯕꯅꯤ ꯐꯥꯔꯁꯇꯒꯤ ꯕꯦꯁꯤꯛ ꯍꯧꯔꯒ ꯀꯣ
ꯎꯝ
ꯂꯩꯕꯅꯦ ꯑꯗꯨꯒꯨꯝꯕꯁꯨ ꯇ꯭ꯔꯥꯏꯜ ꯇꯧꯕꯁꯨ ꯌꯥꯏꯅ
ꯎꯝ ꯑꯩꯈꯣꯏ ꯊꯣꯡꯒꯥꯟ ꯊꯣꯡꯒꯥꯟ ꯃꯄꯥꯟꯅꯁꯨ ꯑꯃ ꯂꯩꯌꯦꯕꯀꯣ ꯑꯗꯨꯗ ꯖꯣꯏꯟ ꯇꯧꯔꯁꯤꯔꯥꯅ ꯈꯟꯕ ꯐꯣꯔꯝꯕꯨꯗꯤ ꯂꯧꯔꯦ ꯍꯌꯦꯡ ꯍꯪꯆꯤꯠ ꯖꯣꯏꯟ ꯇꯧꯔꯅꯤ
ꯑꯣ ꯑꯣ ꯑꯣ ꯑꯣ
ꯎꯝ
ꯑꯣ ꯐꯩꯌꯦ ꯑꯗꯨꯁꯨ ꯐꯖꯅ ꯇꯧꯋꯣ ꯑꯗꯨꯒ ꯀꯝꯄ꯭ꯌꯨꯇꯔꯒꯤ ꯊꯕꯛꯁꯨ ꯑꯗꯨꯝ ꯀꯧꯗꯤ ꯀꯧꯕꯅꯤꯗ ꯐꯖꯅ
ꯈꯪꯗ꯭ꯔꯦ
ꯀꯧꯕꯅꯦ
ꯑꯣꯀꯦ ꯅꯨꯡꯉꯥꯏꯔꯦ ꯑꯗꯨꯗꯤ ꯀꯣꯟ ꯗꯨ ꯑꯗꯨꯝ ꯄꯥꯎ ꯐꯥꯎꯅꯔꯁꯦ ꯀꯣ
ꯑ ꯑꯗꯨ ꯅꯪ ꯃꯤꯅꯤꯠ ꯀꯩꯅꯣ ꯏꯂꯚꯦꯟ ꯇꯨꯌꯦꯜꯐ ꯑꯣ ꯌꯥꯔꯦꯀꯣ ꯇꯦꯟ ꯃꯤꯅꯤꯠ ꯁꯨꯔꯦꯀꯣ
ꯍꯣꯏ ꯍꯣꯏ
ꯑꯗꯨꯗꯤꯀꯣ ꯑ ꯐꯔꯦ ꯐꯔꯦ